ꯑꯣ
ꯑꯦꯧꯔꯣꯔꯕꯣ ꯂꯧꯒꯗꯣ
ꯌꯥꯧꯔꯣꯏ ꯑꯁ ꯊꯔꯣ ꯌꯥꯝꯃꯦ ꯄꯝꯐꯦꯟ ꯊ ꯇꯧꯕ ꯃꯐꯝꯗꯣ ꯅꯍꯥꯟ ꯊꯔꯣꯏ ꯈꯣꯟꯕ ꯌꯥꯅꯕꯒꯤ ꯑꯁ ꯑꯣ ꯋꯥ ꯆꯥꯡ ꯎꯅꯂꯣ ꯍꯥꯏ ꯔꯦ ꯄꯂꯦ ꯃꯤ ꯂꯂ ꯑꯣꯗ
ꯂꯥꯛꯅꯤꯡꯉꯦ ꯑꯗꯨꯗꯤ
ꯑ ꯑꯁꯦꯡꯕ ꯃꯊꯔꯣꯢꯗꯣ ꯆꯥꯎꯋꯦ ꯅꯍꯥꯟ ꯃꯣꯏꯅ ꯊꯥꯕꯒꯤꯀꯣ ꯆꯪꯕ ꯌꯥꯗꯕꯅꯤꯅꯀꯣ
ꯑꯥꯎ
ꯑꯁ ꯑꯩꯗꯣ ꯈꯨꯟꯗꯤ ꯈꯨꯅꯤꯡ ꯕꯥ
ꯂꯥꯛꯄ ꯇꯥꯔꯦ ꯃꯨꯛ ꯑꯩ
ꯂꯧꯗꯤ ꯂꯧꯅꯤꯡꯈ꯭ꯔꯦꯍꯦ ꯆꯪꯕꯗꯤ ꯌꯥꯗꯕ ꯃꯤꯒꯤ ꯂꯧꯅꯤꯅ ꯑꯁꯦꯡꯕ ꯊꯔꯣꯏꯗꯣ ꯆꯥꯎꯋꯦ
ꯀꯅꯥꯒꯤ ꯂꯧꯅꯣ
ꯑꯕꯣꯛ ꯈꯣꯏꯒꯤ ꯂꯧꯁꯨ ꯃꯈꯥ ꯑꯣꯝꯒꯤ ꯂꯧꯁꯨ ꯑꯩꯈꯣꯏꯒꯤ ꯂꯧꯁꯨ ꯑꯁ ꯂꯣꯏꯔꯦ
ꯀ꯭ꯔꯤꯗ ꯑꯥ
ꯅꯪꯁꯨ ꯂꯥꯛꯑꯣꯅꯦ ꯅꯣꯢ ꯂꯧ ꯌꯦꯡꯅꯉꯥꯢ ꯅꯣꯢ ꯂꯧ ꯌꯦꯡꯉꯗꯤ ꯅꯪꯁꯨ ꯑꯃꯨꯛꯀ ꯆꯪꯅꯤꯡꯔꯛꯀꯅꯤ
ꯑꯩꯈꯣꯏꯗꯣ ꯆꯠꯀꯦꯔꯥ ꯆꯠꯂꯣꯢꯔꯥ ꯈꯪꯗꯦ ꯑꯩꯈꯣꯏ ꯏꯕꯥ ꯈꯣꯏꯗꯣ ꯑꯁ ꯆꯪꯠꯀꯗꯧ ꯃꯥꯟꯗꯦꯗ
ꯅꯣꯏ ꯃꯈꯥꯗ ꯅꯣꯏ ꯅꯃꯥꯇꯣꯟꯒꯤ ꯂꯧ ꯂꯩꯗꯅ ꯑꯃ
ꯑꯥ ꯑꯥ
ꯑꯗꯨꯁꯨ ꯂꯩꯔꯝꯉꯥꯏ ꯃꯥꯜꯂꯦ ꯃꯣꯏꯗꯁꯨ ꯃꯣꯏ ꯃꯣꯏ ꯂꯧꯗꯨꯁꯨ ꯊꯔꯣꯢ ꯌꯥꯝꯃꯤꯗꯅ
ꯂꯩꯔꯝꯅꯤ ꯃꯥ
ꯆꯥꯎ ꯆꯥꯎ ꯂꯩꯔꯝꯅꯤ ꯈꯪꯉꯦ ꯑꯩꯈꯣꯏ ꯂꯧꯗꯨꯁꯨ ꯑꯩꯈꯣꯏ ꯂꯧꯗꯨꯁꯨ ꯑꯕꯣꯛ ꯍꯣꯢꯒꯤ ꯂꯧꯁꯨꯀꯣ ꯊꯔꯣꯏꯗꯤ ꯌꯥꯝ ꯆꯥꯎ ꯆꯥꯎꯅ ꯂꯩ ꯈꯨꯟꯗꯤ ꯈꯨꯟꯅꯤꯡꯕ ꯑꯝ ꯈꯨꯟꯗꯤ ꯑꯃꯨꯛ ꯃꯣꯏ ꯂꯧ ꯂꯥꯛꯄꯀꯥꯟꯗ ꯆꯪꯉꯤꯅꯣ ꯑꯃꯨꯛꯀ ꯋꯥꯊꯤ ꯆꯥꯗꯣꯢꯕ
ꯍꯧꯖꯤꯛꯀꯥꯟ ꯆꯪꯕ ꯌꯥꯗꯦ ꯍꯥꯏꯌꯦ ꯑꯩꯈꯣꯏ ꯏꯃꯥꯅꯁꯨ ꯍꯥꯏꯔꯛꯏꯕ
ꯆꯪꯗ ꯆꯪꯅꯤꯡꯕ ꯎꯗꯤ ꯎꯕꯗꯤ ꯎꯔ ꯀꯣ ꯂꯧ ꯌꯥꯗꯕꯒꯤꯀꯣ ꯑꯁ ꯊꯝꯃꯣꯏꯗꯣ
ꯁꯦꯡꯕ ꯌꯥꯝ ꯆꯥꯎ ꯆꯥꯎ ꯂꯩꯌꯦ
ꯃꯇꯥꯏ ꯃꯇꯥꯏꯗꯗꯤ ꯂꯩꯗꯕ꯭ꯔꯣ
ꯃꯇꯥꯢ ꯃꯇꯥꯢꯗꯗꯤ ꯈꯔ ꯈꯔꯗꯤ ꯂꯩꯌꯦ ꯎꯝ ꯄꯝꯐꯦꯡ ꯂꯧꯈꯩꯢꯗꯤꯀꯣ ꯊꯧꯔꯣꯏꯗꯣ ꯆꯥꯎꯋꯦ ꯅꯍꯥꯟ ꯃꯣꯏ ꯐꯧꯗꯣ ꯊꯥꯕꯒꯤ ꯆꯪꯕ ꯌꯥꯗꯕꯅꯤꯅ
ꯎꯝ
ꯌꯥꯝ ꯆꯥꯎ ꯆꯥꯎ ꯂꯩ
ꯈꯨꯟꯅꯤꯡꯉꯤ ꯌꯥꯝꯅ ꯈꯣ ꯑꯦ ꯈꯨꯠꯁꯦ ꯍꯥꯏꯒꯠꯆꯕꯅ ꯂꯣꯏꯔꯦ
ꯅꯪꯁꯨ ꯎꯔꯗꯤ ꯅꯪꯁꯨ ꯈꯟꯅꯤꯡꯒꯅꯤ
ꯁꯦꯡꯕ ꯈꯣꯟꯅꯤꯡꯒꯅꯤꯌꯦ ꯆꯥꯅꯤꯡꯉ ꯂꯩꯕꯅꯦ ꯑꯩ
ꯈꯣꯢꯔꯣꯝꯗꯤ ꯂꯧꯗ ꯍꯤꯗꯥꯛ ꯄꯥꯛ ꯊꯥꯗꯕꯅꯤꯅ ꯑꯗꯨꯝ ꯅꯨꯡꯉꯥꯢꯕ ꯅꯍꯥꯟ ꯑꯩꯈꯣꯏꯅ ꯂꯩꯔꯒ ꯆꯥꯏꯌꯦ ꯆꯥꯢꯌꯦꯕ ꯑꯩꯠꯇꯤ ꯔꯨꯄꯤꯁꯅꯦ ꯀꯧꯇꯥꯗ
ꯀꯥꯏꯗ ꯌꯣꯟꯕꯅꯣ
ꯅꯣꯅꯦꯗꯁꯨ ꯌꯣꯟꯕꯅꯦ ꯑꯗꯣ ꯆꯥꯅꯤꯡ ꯃꯟꯕꯒꯤ ꯂꯩꯔꯤꯅꯦ
ꯎꯝ ꯎꯝ ꯀꯩꯅꯣ ꯑꯝ ꯀꯩꯅꯣꯗꯒꯤ ꯄꯨꯛꯔꯄ꯭ꯔꯥ ꯂꯧꯗꯒꯤꯔ ꯀꯅꯥ ꯀꯥꯏꯗꯒꯤꯔꯣ
ꯈꯪꯗꯦ ꯃꯣꯏꯗ ꯇꯨꯔꯦꯟꯗꯒꯤꯔ ꯀꯩꯗꯒꯤꯔ ꯑꯗꯨꯝ ꯈꯨꯜꯂꯛꯄ ꯃꯥꯜꯂꯦ ꯃꯣꯏꯗꯣ ꯑꯩꯗꯤꯀꯣ ꯊꯔꯣꯏ ꯑꯃ ꯂꯩꯗꯅ ꯑꯄꯤꯛꯄꯗꯣ ꯏꯁꯤꯡ ꯃꯅꯥꯛꯛꯇ ꯂꯩꯕꯗ ꯑꯃ ꯂꯩꯗꯅ ꯀꯩ ꯍꯥꯏꯥꯏꯁꯤꯔ ꯍꯂ ꯏꯅꯦ ꯃꯆꯥ ꯌꯥꯎꯗꯕ ꯑꯃ ꯂꯩꯗꯅ ꯊꯧꯔꯣꯏ ꯑꯃ ꯄꯤꯛꯄꯗꯣ
ꯑꯣ ꯍꯣꯏ ꯍꯣꯏ ꯈꯪꯉꯦ
ꯐꯨꯠꯂꯒ ꯆꯥꯕꯗꯣ ꯎꯝ ꯑ ꯌꯦꯇꯨꯝꯗꯪ ꯊꯤꯂꯒ ꯁꯥꯕꯗ ꯑꯃ ꯊꯔꯣꯏ ꯑꯃ ꯂꯩꯅ
ꯑꯣ
ꯈꯥꯡꯅꯣꯅꯅꯥ
ꯈꯪꯉꯦ ꯈꯪꯉꯦ ꯌꯥꯝ ꯄꯤꯛꯑꯒꯀꯣ ꯍꯥꯎꯋꯦ ꯍꯣꯏ ꯑꯗꯨꯕꯨ ꯀꯩꯅꯣ ꯄꯤꯛꯃꯥꯟꯕꯤꯒꯤ ꯑꯗꯨ ꯂꯧꯊꯣꯛꯑꯒ ꯀꯩꯅꯣ ꯇꯧꯕꯗꯤ ꯑꯁꯁꯨ ꯋꯥꯏꯍꯦ
ꯑꯗꯨ ꯊꯧꯛꯑꯣꯗꯣ ꯃꯆꯥ ꯂꯩꯇꯕꯒꯤ ꯍꯥꯎꯋꯏꯀꯣ
ꯑꯣ ꯅꯍꯥꯟꯗꯣ ꯑꯩ ꯀꯩꯅꯣ ꯁꯤ ꯍꯥꯏ ꯁ꯭ꯀꯨꯜ ꯇꯒ ꯅꯨꯡꯗꯥꯡꯗ ꯈꯨꯟꯕ ꯆꯠꯄꯀꯣ
ꯑꯣ ꯑꯩꯈꯣꯏ ꯆ ꯑꯗꯨꯝ ꯆꯕ ꯆꯠꯂꯦ
ꯑꯩꯗꯤ ꯑꯃ ꯈꯛꯇꯅꯦ ꯆꯠꯕꯗꯣ ꯑꯁ ꯃꯣꯠꯁꯨ ꯃꯣꯠꯂꯦꯍꯦ
ꯑꯣ ꯃꯈꯥ ꯑꯗꯨꯝ ꯀꯨꯝꯅ ꯈꯔ ꯅꯥꯟ ꯐꯕꯅꯦ ꯑ ꯌꯨꯝ ꯃꯅꯥꯛꯇ ꯈꯨꯜꯂꯗꯤꯀꯣ ꯑꯃꯣꯠ ꯑꯃꯣꯠꯣꯠꯄ ꯂꯩꯕꯅꯦ ꯇꯧꯔꯦ ꯃꯣꯏꯅ ꯍꯨꯟꯗꯣꯛꯎꯝꯕꯒꯤ
ꯐꯠꯇꯕꯒꯤꯅꯨ ꯑꯩꯈꯣꯏꯗꯣ ꯑꯗꯨ ꯂꯩꯗꯤ ꯂꯩꯕ ꯑꯗꯨꯕꯨ ꯃꯣꯠꯇꯦꯕꯥꯎ ꯃꯣꯠꯂꯦ ꯀꯩꯅꯣ ꯍꯥꯎꯋꯦ ꯍꯣꯏ ꯁꯤꯃꯤꯇ꯭ꯔꯤ ꯈꯔ ꯂꯩꯕꯗꯣ ꯀꯗ꯭ꯔꯣ
ꯀꯨꯝꯃꯣ ꯑꯗꯨꯗ ꯈꯔ ꯅꯥꯟꯕꯅꯦ ꯈꯔ ꯐꯕꯅꯦ
ꯃꯈꯥꯗꯗꯤ ꯆꯠ ꯆꯠ ꯑꯦ ꯑꯃꯈꯛꯇꯅꯤ ꯑꯩ ꯆꯠꯄꯗꯣ
ꯑꯣ ꯑꯩꯈꯣꯏ ꯊ ꯕꯛꯀꯦꯠ ꯑꯃ ꯃꯅꯦ ꯑꯩꯈꯣꯏꯅ ꯂꯥꯛꯕꯁꯦ
ꯆꯥꯕ ꯉ ꯔ꯭ꯔꯣꯗꯣ
ꯝ ꯈꯔ ꯍꯥꯞꯄꯒ ꯀꯣ ꯑꯗꯨꯝ ꯍꯣꯜꯗꯤꯦ ꯇꯨꯝꯗꯀ ꯇꯨꯝꯗ ꯂꯧꯥꯎ ꯊꯣꯛꯂꯒ ꯆꯥꯕꯅꯦ ꯌꯥꯝ ꯂꯩꯕ ꯃꯇꯝ ꯂꯩꯕꯅꯦ ꯑꯗꯣ
ꯎꯝ ꯍꯧꯖꯤꯛꯀꯥꯟꯁꯨ ꯌꯥꯝꯎꯔꯝꯅꯦ ꯑꯁ ꯍꯧꯖꯤꯛꯀꯥꯟꯗꯤ ꯏꯁꯤꯡ ꯆꯥꯎꯕ ꯌꯥꯔꯦꯗꯀꯣ ꯐꯝꯃꯒ ꯂꯩꯕ꯭ꯔꯣ ꯀꯔꯤ ꯁꯥꯗꯦ ꯍꯧꯖꯤꯛꯇꯤ
ꯊꯃꯒ ꯂꯑ
ꯂꯧꯗꯣ ꯐꯖꯔꯎꯅꯦ ꯂꯣꯏꯅ ꯀꯩꯅꯣ ꯇꯧꯧꯕꯅꯤꯅ ꯐꯖꯅ ꯍꯧꯔꯕꯣ ꯃꯣꯏꯗꯣ ꯃꯣꯏ
ꯅꯍꯔꯦ
ꯅꯂꯁꯨ ꯐꯖ ꯐꯖꯥꯅꯍꯔꯃꯦ
ꯑꯩꯈꯣꯏꯒꯤ ꯂꯧꯗꯤ ꯀꯩꯅꯣ ꯀꯩ ꯍꯥꯏꯁꯤꯔꯥ ꯑ ꯁꯣꯔꯣꯛ ꯃꯇꯥꯏꯗꯅꯤꯅ ꯎ ꯎꯗ꯭ꯔꯣꯅ ꯐꯖꯅ ꯍꯔ ꯍꯧꯔꯒ ꯂꯩꯔꯥꯎꯅꯦ ꯒ꯭ꯔꯤꯟ ꯊꯣꯛꯈ꯭ꯔꯕ꯭ꯔꯣ
ꯎꯝ ꯊꯣꯛꯑꯦ ꯑꯁ ꯑꯉꯥꯡ ꯑꯉꯥꯡꯈꯣꯏ ꯊꯔꯣꯏ ꯈꯨꯜꯂꯒ ꯂꯩꯔꯝꯃꯦ
ꯈꯣꯏ ꯑ ꯑꯩꯈꯣꯏ ꯂꯧꯒꯤ ꯃꯅꯥꯛꯇ ꯅꯃꯥ ꯇꯣꯡꯉꯦ ꯂꯧ ꯃꯊꯛꯀꯤꯗꯣ ꯑꯗꯨꯒꯤ ꯑꯉꯥꯡꯈꯣꯏꯗꯣ ꯃꯣꯏꯗꯨꯗ ꯑꯃ ꯂꯩꯁꯥꯕꯤ ꯑꯄꯤꯛꯄ ꯑꯃꯒ ꯑꯁ ꯅꯣꯏꯁ ꯊꯧꯔꯏ ꯈꯟꯕ ꯃꯥꯜꯂꯦ ꯑꯁ ꯄ꯭ꯂꯥꯁꯇꯤꯛ ꯉ ꯊꯣꯏꯣꯏꯗꯣ ꯌꯥꯝꯃꯦ
ꯅꯦ ꯀꯩꯅꯣ ꯇꯧꯕꯣ ꯇꯝꯅ ꯑꯗꯨ ꯆꯥꯡꯉꯒ ꯂꯧꯗ ꯆꯪꯉꯒ ꯈꯨꯟꯕ꯭ꯔꯥ ꯅꯠꯇ꯭ꯔꯒ
ꯂꯧ ꯅꯠꯇꯦ ꯃꯣꯏꯒꯤ ꯂꯧꯗ ꯑꯣꯏꯔꯝꯅꯤ ꯃꯣꯏ ꯈꯣꯟꯕꯗꯣ
ꯑꯣ
ꯊꯔꯣꯏꯈꯣꯝꯕꯁꯦ ꯅꯨꯡꯉꯥꯏꯀꯣ
ꯅꯨꯡꯉꯥꯏꯌꯦ ꯑꯗꯨꯕꯨ ꯈꯔ ꯀꯨꯏꯅ ꯈꯜꯂꯗꯤ ꯋꯥꯗꯤ ꯋꯥ ꯋꯥ ꯏꯇ꯭ꯔꯦꯗꯤ ꯂꯩꯕꯀꯣ
ꯑꯩꯈꯣꯏ ꯅꯍꯥꯟ ꯃꯈꯥ ꯥ ꯃꯈꯥ ꯂꯩꯀꯥꯏꯗ ꯑꯃ ꯃꯈꯥꯔꯣꯝꯗ ꯑꯃ ꯂꯩꯅꯩ ꯈꯨꯟ ꯑꯃ
ꯀ ꯃꯈꯥ
ꯃꯈꯥ ꯈꯨꯣꯟꯗꯣ
ꯑꯣ ꯍꯣꯏ ꯍꯣꯏ ꯎ
ꯑꯗꯨꯗ ꯂꯧ ꯂꯣꯛꯄ ꯂꯣꯏꯕ ꯀꯥꯟꯗ ꯊꯥꯡꯅ ꯈꯦꯠꯄꯗꯣ ꯂꯧꯕꯨꯛ
ꯑꯣ ꯍꯣꯏ ꯎꯝ ꯎꯝ
ꯑꯗꯨꯝꯗꯅ ꯃꯣꯏ ꯂꯧꯕꯨꯛꯇ ꯑꯩꯈꯣꯏ ꯆꯠꯄ ꯑꯥꯏ ꯈꯨꯌꯥꯝꯗ ꯑꯁ ꯌꯥꯝꯅꯦ ꯃꯣꯏ ꯃꯤꯁꯤꯡꯗꯣ ꯈꯣꯠꯅꯗꯦ ꯍꯥꯏꯌꯦ
ꯑꯣ ꯑꯣ
ꯏꯃꯥꯟꯅꯕꯤ ꯑꯅꯤꯅꯦ ꯑꯩꯈꯣꯏ ꯑꯍꯨꯝ ꯆꯠꯄ ꯑꯁ ꯅꯨꯡꯉꯥꯏꯕꯗꯣ
ꯑꯩꯈꯣꯏꯁꯨ ꯇꯧꯋꯗ ꯅꯣꯏ ꯈꯨ ꯅꯣꯏꯒꯤ ꯂꯧꯗꯣ ꯏꯆꯦꯒ ꯑꯩꯈꯣꯏ ꯀꯩꯅꯣ ꯃꯥꯒꯤ ꯂꯧꯔꯁꯨ ꯇꯧꯋꯦ ꯑꯗꯨꯒ ꯑꯁ ꯑꯗꯨꯗꯁꯨ ꯂꯩꯔꯝꯅꯤ ꯆꯠꯁꯦ ꯍꯥꯏꯔꯒ ꯆꯠꯄꯅꯦꯕ ꯂꯩꯌꯦ ꯅꯣꯏꯒꯤ ꯂꯧꯗꯨꯁꯨ ꯑꯗꯨ ꯅ ꯍꯥꯎꯗ꯭ꯔꯣ ꯍꯥꯎꯋꯦꯀꯣ
ꯑꯗꯨꯝ ꯇꯞꯅ ꯍꯦꯟꯅ ꯍꯥꯎꯋꯦ ꯐꯦꯟ ꯇꯧꯗꯦ ꯍꯧꯖꯤꯛꯀꯥꯟꯗꯤ ꯂꯧ ꯄꯥꯛꯪ ꯆꯪꯗꯕ ꯌꯥꯗꯕꯒꯤ ꯑꯗꯨꯝ ꯂꯧ ꯂꯣꯛꯄ ꯂꯣꯏꯕ ꯀꯥꯟꯗ ꯑꯃ ꯆꯪꯕꯒꯤꯀꯣ ꯊꯔꯣ ꯌꯥꯕꯅꯦ ꯑꯗꯨꯒꯨꯝꯕꯗꯣ ꯄꯪꯐꯦꯟ ꯂꯥꯛꯗꯩ ꯍꯦꯟꯅ ꯊꯔꯣꯏ ꯌꯥꯝꯅꯅꯦ ꯂꯧ ꯂꯣꯛꯄ ꯂꯣꯏꯕ ꯀꯥꯟꯗ
ꯑꯣ ꯑꯗꯨ ꯇꯧꯕ ꯇꯥꯔꯦ
ꯅꯥ ꯑꯩꯈꯣꯏ ꯆꯄꯁꯨ ꯑꯁ ꯌꯥꯝꯃꯦ
ꯃꯣꯏꯁꯨ ꯑꯗꯨꯝ ꯇꯧꯕꯤꯔꯥ
ꯎꯝ
ꯆꯥꯎꯕꯔꯣ ꯃꯣꯏꯒꯤꯗꯣ
ꯎꯝ ꯆꯥꯔꯆ ꯃꯅꯥꯛꯇ ꯂꯩꯕ ꯂꯩꯁꯥꯕꯤ ꯑꯃꯅ ꯑꯣꯏꯕ ꯂꯩꯅ
ꯑ ꯍꯣꯏ ꯍꯣꯏ
ꯃꯣꯏꯒꯤ ꯂꯧꯗ ꯆꯠꯄ ꯑꯩꯈꯣꯏꯅ ꯑꯁ ꯐꯌꯥꯝꯗꯣ ꯈꯦꯠ ꯄꯈꯨꯒꯣ ꯂ ꯂꯩꯕ ꯃꯣꯏꯣ ꯌꯨꯝ ꯆꯠꯅꯤꯡꯗꯕꯅꯦ ꯅꯨꯡꯉꯥꯏꯔ ꯐꯝ ꯐꯝꯒ ꯅꯦ ꯍꯣꯏ
ꯑꯣ ꯅꯨꯡꯉꯥꯏꯔꯣꯅꯤ ꯑꯗꯨꯗꯤ ꯁꯥꯕ꯭ꯔꯣ ꯑꯁ
ꯁꯥꯔꯦ ꯑꯁ ꯑꯉꯥꯡꯁꯤꯡꯗꯣ ꯁꯥꯟꯅꯕꯅ ꯂꯣꯏꯔꯦ ꯏꯁꯤꯡ ꯆꯦꯟꯐꯝꯗꯨꯗ
ꯑꯉ ꯃꯤ ꯑꯥ ꯃꯤ ꯆꯠꯂꯒ ꯂꯩꯔꯨꯔꯣ ꯃꯤꯁꯤꯡ ꯂꯧꯗꯥ
ꯎꯝ ꯆꯠ ꯆꯠꯂꯒꯗꯑ ꯃꯤꯁꯦ
ꯌꯥꯝ ꯆꯟꯅꯩ ꯃꯤꯁꯤꯡꯅꯥꯎꯗ
ꯀꯩꯗꯧ ꯉꯁꯥꯏꯗꯣ ꯏꯃꯥꯟꯅꯕꯤ ꯑꯃꯕꯨ ꯅꯣꯏ ꯅꯣꯏꯗ ꯌꯨꯝ ꯄꯥꯕꯤꯗꯣ ꯃꯊꯛ ꯀꯠꯇ
ꯑ
ꯀꯣꯜ ꯇꯧꯔ ꯄꯥꯏꯁꯨ ꯄꯥꯏꯈꯠꯇꯦ
ꯃꯆꯥ ꯂꯩꯕꯨꯒꯤ ꯑꯣꯏꯝꯅꯤ ꯃꯥꯗꯤ ꯎꯝ ꯑꯣꯁꯥꯛ ꯑꯣꯛꯆꯥꯛꯇꯣ ꯑꯗꯨꯝ ꯄꯤꯕ ꯆꯠꯄꯅꯦ ꯃꯥꯗꯣ
ꯉꯁꯤꯁꯨ ꯄꯤꯒꯅꯤ ꯍꯥꯏꯌꯦ ꯈꯪꯗꯦ
ꯅꯨꯄꯥꯒꯤ ꯃꯅꯥꯎꯅꯨꯄꯥ ꯑꯃ ꯂꯩꯗꯨꯅ
ꯑꯥ
ꯑꯗꯨꯗꯣ ꯃꯥꯒ ꯆꯠꯃꯤ ꯃꯥꯒ ꯆꯠꯂꯒ ꯑꯗꯨꯝ ꯇꯧꯕꯅꯦ ꯂꯧꯒꯗꯕꯅꯦ ꯍꯣꯏꯗ ꯑꯁ ꯃꯥꯁꯨ ꯃꯊꯟꯇ ꯑꯗꯨꯝ ꯆꯞ ꯃꯥꯥꯟꯜꯂꯦ
ꯑꯩꯅ ꯃꯥꯕꯨꯧ ꯀꯧꯔꯗꯦ ꯑꯁ ꯑꯣꯛꯆꯥ ꯄꯤꯕ ꯆꯠꯂꯤꯌꯦ ꯑꯃꯨꯛ ꯑꯃꯨꯛꯈꯛꯇ ꯍꯥꯏꯔꯛꯀꯅꯤ ꯑꯩꯉꯣꯟꯗ
ꯑꯩ ꯉꯁꯥꯏ ꯉꯔꯥꯡꯗꯣ ꯀꯩꯅꯣ ꯍꯥꯏꯔꯒ ꯊꯔꯣꯏ ꯈꯨꯨꯝꯃꯟ ꯆꯠꯁꯤꯔꯣ ꯍꯥꯏꯗꯤ ꯍꯥꯏꯕꯅꯤ ꯑꯗꯨꯕꯨ ꯃꯥꯗꯣ ꯑꯣ ꯑꯣꯛ ꯑꯣꯛꯒꯤ ꯆꯥꯛ ꯄꯤꯕ ꯆꯠꯀꯅꯤꯗꯤ ꯍꯥꯏꯗꯤ ꯍꯥꯏꯒꯤꯅꯦ ꯋꯥꯏ ꯍꯥꯏꯌꯦ
ꯍꯣꯏ ꯆꯠꯈꯤꯕꯅꯦ ꯑꯩ ꯅꯍ ꯃꯣꯏ ꯃꯣꯏ ꯌꯨꯝꯗ ꯊꯣꯛꯏꯕ ꯑꯗꯨꯒ ꯃꯆꯥꯅꯨꯄꯤꯗꯣ ꯑꯁ ꯃꯆꯥꯅꯨꯄꯤꯒꯤ ꯅꯤꯡꯉꯥꯏ ꯍꯥꯏꯗꯣ ꯀꯟꯕꯗꯣ ꯑꯩꯈꯣꯏ ꯑꯗꯨꯝ ꯂꯧꯕꯅꯦꯕ ꯑꯉꯥꯡ ꯑꯣꯏꯔ ꯊꯥ ꯑꯍꯨꯝ ꯃꯔꯤ ꯃꯉꯥꯁꯨꯀ ꯑꯩꯈꯣꯏ ꯑꯗꯨꯝ ꯄꯥꯝꯃꯒ ꯑꯗꯨꯝ ꯆꯠꯄꯅꯦꯕ ꯀꯣꯏꯕ ꯆꯠꯄ ꯀꯥꯟꯗ ꯈ꯭ꯋꯥꯏꯗ ꯂꯧꯗꯕꯒꯨꯝꯕꯅꯀꯣ ꯎꯔꯨꯗꯤꯀꯣ ꯂꯣꯠꯄꯅꯦ ꯑꯩꯈꯣꯏ ꯑꯗꯨꯝ ꯐꯨꯕꯅꯦ ꯃꯥ
ꯑꯩꯈꯣꯏ ꯂꯧꯔꯒ ꯅꯪ ꯀꯔꯤ ꯍꯧꯖꯤꯛꯀꯥꯟ ꯂꯥꯛꯇꯕꯁꯦ ꯍꯥꯏꯕ ꯑꯩꯈꯣꯏꯅ
ꯑꯩꯈꯣꯏ ꯑꯩꯈꯣꯏꯕꯨ ꯈꯪꯕꯗꯦ ꯃꯥꯗ ꯑꯃꯨꯛꯀ ꯂꯥꯎꯔꯛꯀꯅꯤ ꯃꯥꯅ ꯉꯝꯕꯅꯦ ꯑꯩꯈꯣꯏꯕꯨ ꯎꯝ
ꯌꯥ ꯀꯩꯅꯣ ꯑꯥ ꯁꯊꯤꯗꯧ ꯃꯜꯂꯤꯀꯣ
ꯑꯁ ꯁꯊꯤꯕꯅꯦ ꯅꯣꯏ ꯐꯣꯟ ꯇꯧꯕꯀꯟꯗ ꯔꯥꯎꯗ꯭ꯔꯣ ꯃꯥꯗꯣ
ꯍ ꯑꯗꯨꯗꯤ ꯂꯥꯎ ꯑꯦ ꯇꯥꯏꯌꯦꯕ
ꯐꯖꯥ ꯅꯥꯎꯕꯅꯦ
ꯑꯁ ꯑꯉꯥꯡ ꯀꯥꯏꯅ ꯂꯥꯛꯅꯔꯨꯅꯨꯀꯣ ꯅꯣꯏ
ꯑꯉꯥꯡ ꯉꯔꯥꯡꯁꯥꯏ ꯑꯉꯥꯡ ꯃꯆꯥ ꯄꯥꯝꯕ ꯑꯉꯥꯡ ꯃꯆꯥꯀꯣ ꯆꯤꯛꯀꯦ ꯍꯥꯏꯅꯨꯀꯣ ꯇꯧꯕꯅꯦ
ꯍꯨꯝ ꯍꯨꯝ ꯍꯨꯝ ꯍꯥꯏꯁꯨ ꯍꯥꯏꯌꯣ ꯃꯥꯅꯦ ꯃꯥꯗꯣ
ꯃꯅꯦꯅꯁꯨ ꯃꯨꯅꯦꯅ ꯑꯁ ꯌꯥꯝꯕꯅꯦ ꯑꯩꯒꯤ ꯏꯆꯥꯅꯨꯄꯤ ꯄꯔꯦ ꯍꯥꯏꯕ ꯑꯩꯉꯣꯟꯗꯒꯤ ꯍꯦꯟꯅꯤꯡꯉꯥꯏ ꯃꯥꯜꯂꯦ ꯍꯥꯏꯕ ꯃꯥꯅ ꯍꯥ ꯍꯥ
ꯍꯥ ꯍꯥ ꯍꯥ ꯃꯣꯏꯁꯦ ꯂꯣꯏꯅꯃꯛ ꯀꯩꯅꯣ ꯇꯧꯋꯔꯣꯅꯦꯏ ꯀꯔꯤ ꯍꯥꯏꯁꯤꯔꯥ ꯎꯝ ꯑꯗꯨꯝ ꯑꯣ ꯑꯦ ꯀꯔꯤ ꯍꯥꯏꯔ ꯈꯪꯗꯦ
ꯂꯨꯅ ꯇꯧꯕꯒꯤ ꯑꯣꯏꯔꯝꯅꯤ
ꯃꯅꯦꯁꯨ ꯌꯥꯝ ꯅꯨꯡꯁꯤꯌꯦ ꯍꯥꯏꯕ ꯅꯠꯇ꯭ꯔꯣ
ꯑ ꯑ ꯌꯥꯝ ꯅꯨꯡꯁꯤꯕꯅꯦ ꯂꯩꯁꯥꯕꯤ ꯂꯩ ꯂꯩꯁꯥꯕꯤ ꯂꯩꯗꯨ ꯒꯤ ꯃꯣꯏ ꯌꯨꯝꯗꯣ ꯃꯅꯦꯛ ꯃꯊꯟꯇ
ꯑꯣ ꯑ ꯑ ꯀꯩꯅꯣ ꯏꯃꯥꯟꯕꯤꯅ ꯍꯥꯏꯔꯛꯑꯦꯕ ꯎꯝ